ꯑꫭ ꯇꯥꯕ꯭ꯔꯥ꯫
ꯇꯥꯏꯌꯦ-ꯇꯥꯏꯌꯦ ꯍꯣꯏ꯫
ꯁꯦꯡꯅ ꯇꯥꯕ꯭ꯔꯥ꯫
ꯍꯣꯏ ꯁꯦꯡꯅ ꯇꯥꯏ ꯌꯥꯝ ꯁꯦꯡꯅ ꯇꯥꯏ ꯀꯩꯗꯧꯔꯤꯅꯣ꯫
ꯍꯧꯖꯤꯛꯇꯤ ꯍꯤꯞꯄꯤꯑꯦ ꯐꯃꯨꯡꯗ ꯅꯪꯗꯤ꯫
ꯑꯗꯨꯝ ꯂꯩꯗ ꯌꯨꯝꯗ꯫
ꯑꫭ꯫
ꯀ꯭ꯔꯤꯁꯨ ꯇꯧꯗꯦꯗ ꯍꯥ꯫
ꯊꯕꯛ ꯆꯠꯇꯦ꯫
ꯍꯣꯏ ꯉꯁꯤ ꯊꯕꯛ ꯆꯠꯇꯦ ꯑꯩ ꯎꯝ ꯌꯨꯝꯗ ꯀꯩ ꯍꯥꯏꯕꯔꯥ ꯇꯦꯁꯄꯥꯠ ꯍꯥꯏꯕ꯭ꯔꯥ
ꯑꫭ꯫
ꯑꯥ ꯑꯗꯣ ꯃꯤ ꯂꯧꯅꯤꯡꯉꯥꯏ ꯂꯥꯛꯄ
ꯑꫭ-ꯑꫭ꯫
ꯑꯗꯣ ꯁꯦꯝꯕ ꯂꯣꯏꯔꯒ ꯍꯧꯖꯤꯛꯇ ꯑꯗꯨꯝ ꯐꯝ ꯐꯝꯔꯒ ꯂꯩꯑꯦ ꯌꯨꯝꯗ꯫ ꯅꯪꯗꯤ꯫
ꯑꯩꯗꯤ ꯊꯕꯛ ꯆꯠꯄ ꯍꯜꯂꯛꯑꯒ ꯍꯧꯖꯤꯛ ꯄꯣꯊꯥꯔꯤ꯫
ꯑꯣ꯫ ꯀ꯭ꯔꯤ ꯊꯕꯛꯅꯣ꯫
ꯀꯩ ꯏꯟꯖꯥꯡ ꯆꯥꯒꯦ ꯉꯁꯤ
ꯑꯩꯈꯣꯏ ꯏꯁꯀ꯭ꯋꯥꯁꯔ
ꯀ꯭ꯋꯥꯥꯁ
ꯍꯣꯏ
ꯍꯥꯎꯋꯦꯏꯅꯦ ꯏꯁ꯭ꯀ꯭ꯋꯥꯁꯇꯤ
ꯑꯁ ꯆꯥꯃꯟꯗꯅ ꯍꯥꯎꯇ꯭ꯔꯦ
ꯎꯝ ꯑꯩꯗꯤ ꯏꯁꯀ꯭ꯋꯥꯁ ꯃꯅꯥꯗꯣ ꯍꯥꯎꯋꯦ
ꯅꯪ ꯅꯪ ꯆꯤꯡꯗ ꯂꯩꯕꯔꯥ ꯀꯥꯏ ꯂꯩꯕꯔ
ꯑꯩ ꯇꯝꯄꯥꯛꯇ ꯂꯩ ꯇꯝꯄꯥꯛ
ꯑꯣ ꯑꯗꯨꯗꯤ ꯑꯩꯗꯤ ꯆꯤꯡꯗ ꯂꯩꯌꯦ ꯇꯝꯄꯥꯛ ꯂꯩꯔꯗꯤ ꯑꯗꯨꯒꯥꯟꯗꯗꯤ ꯐ꯭ꯔꯦꯁꯇꯤ ꯐꯪꯉꯣꯏꯅꯦ
ꯍꯣꯏ ꯆꯥꯕ ꯐꯪꯗ꯭ꯔꯦ
ꯆꯔ ꯐꯗ꯭ꯔꯦ
ꯆꯥꯗꯤ ꯆꯥꯌꯦꯕ ꯐꯪꯉꯦꯕꯀꯣ ꯑꯗꯨ ꯑꯣꯏꯔꯁꯨ ꯂꯧꯔꯒ ꯆꯥꯕꯅꯤꯅ ꯑꯃꯨꯛꯀ ꯌꯣꯟꯕꯗꯣ ꯑꯗꯨꯅꯤ ꯌꯣꯟꯕꯗꯣ ꯃꯣꯏꯗꯣ ꯌꯥꯝꯅ ꯇꯥꯡꯅ ꯌꯣꯟ ꯌꯣꯟꯂꯛꯄꯗꯣ
ꯍꯣꯏ ꯑꯁ ꯕꯥꯖꯥꯔꯒꯤ ꯄꯣꯠꯁꯤꯡꯗꯤ ꯇꯥꯡꯕ ꯈꯛꯇꯅꯤꯗ
ꯎꯝ
ꯀꯔꯤ ꯀꯔꯤ ꯑꯁ ꯈꯪꯗ꯭ꯔꯦ
ꯍꯣꯏ ꯑꯩꯗꯤ ꯏꯁꯀ꯭ꯋꯥꯁꯇꯣ
ꯎꯝ
ꯑꯂꯨꯅꯦ ꯏꯁꯀ꯭ꯋꯥꯁꯅꯦ ꯑꯗꯨꯒ ꯉꯥ ꯑꯀꯪꯕꯗꯣ
ꯑꯁ ꯑꯁ ꯃꯗꯨ ꯆꯪꯉꯗꯤ ꯂꯣꯏꯅꯃꯛ ꯍꯥꯎꯈ꯭ꯔꯅꯤꯅꯦ
ꯑꯗꯨ ꯊꯝꯃꯒꯀꯣ ꯑꯗꯨꯝ ꯒ꯭ꯔꯤꯟ ꯆꯤꯂꯤ ꯈꯔ ꯊꯝꯕ
ꯎꯝ
ꯑꯗꯨꯒ ꯁꯥ ꯃꯔꯣꯏ ꯀꯩꯀꯥ ꯊꯝꯃꯒ ꯍꯥꯎꯋꯤꯗ ꯑꯗꯨꯗꯤ
ꯑꯗꯨꯒ ꯏꯁ꯭ꯀ꯭ꯋꯥꯁꯀꯤ ꯃꯥꯒꯤ ꯃꯅꯥꯁꯨ ꯑꯃꯨꯛꯀ ꯊꯝꯕ
ꯃꯅꯥꯁꯨ ꯆꯥꯕ꯭ꯔꯣ
ꯏꯁꯀ꯭ꯋꯥꯁ ꯃꯅꯥ ꯅꯣꯏ ꯈꯪꯗ꯭ꯔꯣ ꯑꯩꯗꯤ ꯆꯥꯏ ꯏꯁꯀ꯭ꯋꯥꯁ ꯃꯅꯥ ꯑꯃ
ꯆꯗꯤ ꯆ ꯍꯥꯏꯈꯣꯏꯈꯪꯗ
ꯑꯩꯗꯤ ꯆꯥꯏ ꯑꯩꯗꯤ ꯑꯗꯨ ꯑꯗꯨꯝ ꯍꯥꯎꯋꯦ
ꯍꯥꯑꯣꯕꯔꯣ
ꯍꯣꯏ
ꯑꯟꯁꯥꯡ ꯃꯁ ꯑꯗꯨꯝ ꯆ ꯆꯥꯎꯋ ꯌꯥꯕ꯭ꯔꯥꯗ
ꯍꯣꯏ ꯑꯗꯨꯝ ꯌꯥꯕꯅꯤ
ꯑꯥ ꯆꯥꯛ ꯊꯣꯡꯕ ꯍꯩꯕꯖꯥꯠꯅꯤ ꯑꯥꯉꯥꯡꯁꯦ
ꯑꯦ ꯑꯦ ꯍꯇ꯭ꯔꯗꯤ
ꯍꯥꯏꯥꯏ꯭ꯔꯥ ꯗꯤꯗꯤ
ꯊꯦꯡꯕꯅꯤꯅꯦ ꯎꯝ
ꯍꯥꯏꯗ ꯅꯨꯄꯤꯗꯤ ꯆꯥꯛ ꯊꯣꯡꯕ ꯍꯥꯏꯩꯒꯗꯕꯅꯤꯗ ꯑꯩꯈꯣꯏꯕꯒ ꯒ ꯃꯨꯗꯤꯀꯣ ꯆꯥꯅꯦ ꯀꯇꯥ
ꯎꯝ ꯌꯥꯔꯦ ꯅꯁꯨ ꯊꯣꯡꯒ ꯍꯩꯅꯤꯡꯉꯥꯏ ꯈꯪꯕ
ꯍꯥꯥ
ꯄ ꯈꯛꯇꯪ ꯍꯥꯏꯕ ꯌꯥꯗꯦ
ꯏꯁ ꯑꯩꯗꯤ ꯆꯥꯛ ꯊꯣꯡ ꯍꯩꯇꯦ
ꯑꯁ ꯅꯨꯄꯥ ꯍꯟꯗꯛꯀꯥꯟ ꯆꯥꯛ ꯌꯦꯤꯟꯖꯥꯡ ꯊꯣꯡꯕ ꯍꯩꯇꯕ ꯎꯝ ꯅꯨꯄꯤꯁꯤꯡ ꯇꯥꯟꯕꯅꯤꯀꯣ
ꯑ ꯑꯥ
ꯎ
ꯑꯁꯦꯡꯕꯅꯦ ꯁꯤ ꯏꯁ ꯅꯨꯄꯤ ꯐꯪꯗꯅ ꯂꯩꯅꯤ ꯂꯥꯁꯇ
ꯑ ꯄꯗ꯭ꯔꯁꯨ ꯐꯥꯏꯗ ꯑꯗꯨꯝ
ꯎꯝ ꯌꯥꯔꯦ
ꯄꯤꯗ꯭ꯔꯁꯨ ꯏ ꯌꯥ ꯍꯥꯏꯗꯦ
ꯎꯝ ꯎꯝ ꯎꯝ ꯇꯤꯟꯗ ꯈꯛꯇꯪꯅꯦ ꯅ ꯑꯗꯨꯃꯥꯏꯅ ꯍꯥꯏꯒꯗꯕꯗꯣ ꯈꯪꯕ꯭ꯔꯥ
ꯍꯣꯏꯗ ꯃꯥ ꯏ ꯇꯒꯅꯦꯗ
ꯍꯣꯏ ꯌꯦ ꯑꯩꯁꯨꯅꯤꯗ
ꯅꯪ ꯇꯝꯄꯥꯛꯗꯨ ꯀꯔꯤ ꯀꯔꯤ ꯇꯧꯔꯒ ꯂꯩꯕ꯭ꯔꯣ
ꯂꯝꯝꯄꯥꯛꯇ ꯑꯗꯨꯝ ꯄꯥꯏꯔꯒ ꯂꯩꯔꯦ
ꯂꯥꯏꯔꯤꯛ ꯇꯝꯃꯤꯕ
ꯇꯝꯕ ꯂꯣꯏꯔꯦ
ꯑꯣ ꯀꯣꯂꯦꯖ ꯂꯣꯏꯔꯦ
ꯍꯣꯏ
ꯎꯝ ꯑꯗꯨꯣ ꯍꯧꯖꯤꯛꯀꯥꯟꯗꯤ ꯀꯔꯤ ꯀꯔꯤ ꯇꯧꯔꯒ ꯂꯩꯕ
ꯇ꯭ꯔꯦꯅꯤꯡ ꯆꯠꯄ ꯇ꯭ꯔꯦꯅꯤꯡ ꯆꯠꯄꯁꯨ ꯂꯣꯏꯔꯦ ꯍꯧꯖꯤꯛꯁꯦ ꯏꯟꯇꯔꯟ ꯇꯧꯔꯤ
ꯑꯣ
ꯟ ꯇꯔꯟꯁꯤꯞ ꯄꯨꯔꯤ ꯑꯩ
ꯌꯤ ꯑꯁ ꯃꯗꯔꯦꯗ
ꯅꯪꯒꯤ ꯆꯤꯡꯗ ꯍꯥꯏꯔꯗꯤ ꯀꯔꯣꯝ ꯁꯥꯏꯠꯇꯔꯣ
ꯅꯅꯦ ꯌꯦꯁꯥꯏꯇ
ꯑ ꯌꯧꯕꯔ ꯑꯗꯨꯗꯣ
ꯎꯝ ꯌꯎꯗ꯭ꯔꯔꯤꯉꯥꯏꯗ
ꯌꯥꯎꯗ꯭ꯔꯤꯉꯩꯗ ꯑꯗꯨꯗꯤ ꯈꯨꯟꯒꯤ ꯃꯤꯡꯒꯤ ꯑꯍꯥꯟꯕ ꯎꯝ ꯋꯥꯍꯩꯗꯣ ꯍꯥꯏꯔꯛꯅꯦ ꯂꯦꯇꯔꯗꯣ
ꯃꯤ
ꯇꯤ
ꯑ
ꯑꯥ ꯑꯩꯁꯨ ꯄꯤꯗꯨꯒꯤꯅꯦ
ꯏ
ꯑꯁꯦꯡ ꯕꯅꯦ ꯍꯣꯏ ꯏꯄꯥꯗ ꯄꯤꯗꯒꯤꯅꯦ
ꯀ
ꯏꯄꯥ ꯑꯗꯨꯀꯣ
ꯑ
ꯄꯤꯗꯒꯤ ꯏꯃꯥꯅ ꯑꯃ ꯅꯣꯅꯤ ꯒꯤ ꯒꯥꯇꯤ ꯂꯩꯅ
ꯑꯗꯨꯗꯒꯤ
ꯑꯗꯣ ꯅꯪ ꯅꯪ ꯌꯨꯝꯗꯤ ꯆꯤꯗ꯭ꯔ
ꯎꯝ ꯑꯩꯗꯤ ꯑꯩꯈꯣꯏꯗꯤ ꯁꯤꯗ ꯗꯨꯝ ꯂꯩꯌꯦ
ꯑꯥꯎ ꯇꯝꯄꯗ
ꯎꯝ
ꯑ ꯑꯗꯨ ꯌꯨꯝ ꯂꯩꯕ꯭ꯔ
ꯍꯣꯏ
ꯑꯣ ꯑꯗꯨꯗꯤ ꯅꯪ ꯍꯦꯟ ꯂꯩꯕ꯭ꯔꯥ ꯍꯥꯏꯅ ꯈꯟꯕ꯭ꯔ
ꯅꯠꯇꯦ ꯌꯨꯝ ꯂꯩ ꯑꯗꯣ ꯆꯤꯡꯗꯁꯨ ꯑꯩꯈꯣꯏ ꯏꯄꯨ ꯈꯣꯏꯗꯤ ꯂꯩꯌꯦꯗ
ꯄꯨꯨ ꯃꯉꯣꯟꯗ ꯏꯟꯁꯥꯡꯒꯨꯝꯕ ꯑꯣꯔꯒꯥꯅꯤꯛꯀꯤ ꯊꯔꯛꯑꯣ ꯍꯥꯏꯌꯨꯅ‌ꯦ
ꯍꯣꯏ ꯑꯗꯨꯝ ꯊꯥꯗꯤ ꯊꯥꯔꯛꯑꯦꯗ
ꯎꯝ
ꯑꯗꯣ ꯍꯟꯗꯛ ꯀꯟꯗꯣ ꯎꯝ ꯈꯪꯗꯦ ꯀꯩꯒꯤꯔꯥ ꯃꯣꯏꯁꯨ ꯍꯟꯗꯛ ꯀꯥꯟꯗ ꯃꯣꯏꯁꯨ ꯈꯔ ꯋꯥꯕꯀꯣ
ꯍꯣꯏ ꯋꯥꯕꯅꯤꯗ
ꯋꯥꯕꯅ ꯍꯥꯏꯕꯗꯤ ꯍꯧꯖꯤꯛꯀꯤ ꯐꯤꯕꯝꯗꯨꯒ ꯋꯥꯕꯒꯤ ꯃꯣꯏꯁꯨ ꯑꯗꯨꯝ
ꯒꯦꯡ ꯃꯦꯟ ꯇ‌ꯧꯏꯗ ꯑꯩꯁꯨ
ꯍꯣꯏ ꯑꯣꯏꯔꯝꯅꯤ ꯑꯁ ꯅꯨꯡꯉꯥꯏꯇꯦꯗ ꯑꯃꯨꯛꯀ ꯈꯜꯂꯒ ꯍ‌ꯣꯏ
ꯑꯩꯁꯦ ꯇꯝꯄꯥꯛꯇꯗꯤ ꯇꯝꯒꯦ ꯍꯥꯏꯅ ꯈꯟꯕ ꯑꯁ
ꯑꯣ ꯑꯗ‌ꯣ ꯀꯔꯤ ꯇꯝꯗ꯭ꯔꯦ
ꯑꯁ ꯑꯩ ꯑꯩ ꯃꯁꯤꯒꯤ ꯋꯥꯔꯤꯁ‌ꯦ ꯍꯥꯏꯅꯤꯡꯗ꯭ꯔꯦ
ꯁꯤ ꯍꯥꯏꯔꯛ ꯑꯗꯤꯀꯣ ꯅꯣꯏꯅ ꯀꯔꯤ ꯀꯔꯤꯔ ꯍꯥꯏꯔꯛꯀꯅꯤꯕ
ꯀꯩꯅꯣ
ꯅꯣꯏꯗꯤ ꯀꯣꯂꯦꯖ ꯂꯣꯏꯔꯦ ꯍꯥꯏ ꯑꯩꯈꯣꯏꯗꯤ ꯀ꯭ꯂꯥꯁ ꯇꯨꯌꯦꯜꯄ ꯈꯛꯇꯅꯦ ꯑꯗꯨꯒꯤ ꯅꯣꯏ ꯅꯣꯏꯅ ꯍꯥꯏꯔꯛꯀꯗꯕꯁꯦ ꯏꯁ ꯑꯉꯥꯡ ꯍꯥꯏꯔꯛꯀꯅꯦꯕ
ꯑꯦ
ꯍꯥꯏꯔꯣꯏꯗ ꯍꯥꯏꯐꯥꯎ ꯍꯥꯏꯗꯤꯉꯩ ꯀꯥꯟꯗ ꯑꯗꯨꯃꯥꯏꯅ ꯍꯥꯏꯒꯅꯨ ꯅꯪꯁꯨ ꯀꯩꯅꯣ
ꯍꯥꯏꯗꯤ ꯅꯣꯏꯗꯤ ꯑꯍꯟꯅꯤꯅ
ꯀꯥꯏꯗ‌ꯦꯗ ꯍꯥꯏꯌꯣꯗ ꯀꯩ ꯀꯔꯤꯒꯤꯅꯣ ꯍꯥꯏꯕ ꯅꯨꯡꯉꯥꯏ ꯇꯕ꯭ꯔꯣ ꯅꯪ ꯀꯩꯁꯨ ꯀꯥꯏꯗꯦ ꯍꯥꯏꯕ ꯅꯨꯡꯉꯥꯏꯇꯦ ꯍꯥꯏꯔꯗꯤ
ꯑꯗꯨ ꯅꯨꯡꯉꯥꯏꯇꯦ ꯍꯥꯏꯔꯁꯨ ꯂꯩꯇꯦꯗ ꯑꯗꯨꯝ ꯍꯥꯏꯔꯛꯄꯅꯤꯗ
ꯃꯤꯒꯤ ꯃꯤꯒꯤ ꯂꯩꯕꯅꯦ ꯑꯗꯨꯗꯤ ꯅꯪ ꯇꯝꯗꯦ ꯅꯪ ꯑꯗꯨꯝ ꯇꯧꯍꯧꯗꯦ ꯇꯧꯗꯦ ꯍꯥꯏꯕꯒꯤ ꯃꯤ ꯑꯃꯅꯁꯨ ꯅꯪꯉꯣꯟꯗ ꯍꯥꯏꯔꯒ ꯀꯩꯅꯣꯁꯨ ꯇꯧꯅꯤꯡꯉꯥꯏ ꯂꯩꯇꯦ ꯃꯤꯒꯤ ꯃꯤ ꯃꯤꯒꯤ ꯃꯔꯝ ꯂꯩꯕꯅꯦ ꯂꯣꯏꯅꯃꯛ
ꯍ‌ꯣꯏꯗ ꯑꯗꯨꯕꯨꯗꯤ ꯑꯗꯨꯝ ꯂꯩꯗ ꯀꯣꯂꯦꯖ ꯇꯝꯅꯤ ꯈꯟꯗ꯭ꯔꯦ
ꯑꯣ ꯑꯗꯣ ꯑꯃ ꯑ ꯅꯪ ꯀꯩꯅꯣ ꯀꯣꯔꯦꯁꯄꯣꯟꯗꯦꯟꯒꯨꯝꯕ ꯊꯝꯃꯗꯤ ꯐꯗ꯭ꯔꯣ
ꯂꯥꯛꯀꯅꯤ ꯏꯝꯐꯥꯜꯗ
ꯑꯣ ꯑꯣ ꯐꯔꯦ ꯑꯗꯨꯝ ꯇꯧꯋꯣ ꯎꯝ ꯑꯗꯨꯅ ꯐꯩꯔꯦ ꯑꯁ ꯋꯥꯔꯤ ꯂꯤꯕꯤꯔꯛꯑꯣ
ꯋꯥꯔꯤ ꯂꯤꯔꯛꯑꯣ
ꯀꯔꯤꯔ
ꯉꯥꯏꯈꯣ ꯅꯣꯏ ꯑꯗꯨꯗ ꯁꯥꯕ꯭ꯔꯥ
ꯍꯧꯖꯤꯛꯗꯤ ꯁꯥꯗꯦ
ꯅꯣꯡ ꯇꯥꯕ꯭ꯔꯥ
ꯅꯨ ꯍꯧꯖꯤꯛ ꯅꯣꯡꯁꯨ ꯇꯥꯗꯦ ꯑꯗꯨ ꯅꯨꯡꯁꯥꯁꯨ ꯌꯥꯝ ꯀꯟꯗꯦ ꯑꯗꯨꯝ ꯃꫭꯗ꯭ꯔꯦꯠꯅꯦ ꯎꯝ ꯈꯔ ꯈꯔ ꯃꯝꯃꯦ
ꯑꯣ ꯑꯈꯣꯏꯁꯨ ꯑꯁ ꯑꯩꯗꯤ ꯑꯗꯨꯋꯥꯏꯗꯣ ꯑꯩꯗꯤ ꯂꯩꯕ ꯉꯝꯗꯦ ꯁꯥꯃꯟꯕꯒꯤ ꯁꯤꯒꯦꯇꯧꯋꯦ
ꯇꯝꯄꯥꯛꯇꯥ ꯑꯗꯨꯝ ꯁꯥꯕ꯭ꯔꯣ
ꯇꯝꯄꯥꯛꯇꯗꯤ ꯁꯥꯏ ꯍꯥꯏꯔꯁꯨ ꯁꯤꯗꯗꯤ ꯈꯥꯡꯕ ꯅꯨꯡꯉꯥꯏꯑꯕ
ꯑꯣ
ꯑꯗꯣ ꯑꯗꯨꯔꯣꯝꯗꯗꯤ ꯑꯩꯁ
ꯍꯣꯏꯗ ꯑꯩꯈꯣꯏꯒꯤ ꯇꯦꯝꯄꯔꯦꯆꯔꯁꯦ ꯊꯥꯔꯇꯤ ꯁꯤꯛꯁꯀꯨꯝꯕ ꯌꯧꯔꯦ ꯍꯥꯏ
ꯎꯝ ꯁꯥꯔꯤꯕ ꯑꯩꯈꯣꯏ ꯁꯤꯗ ꯑꯗꯨꯗꯤ ꯊꯥꯔꯇꯤ ꯊ꯭ꯔꯤ ꯊꯥꯔꯇꯤ ꯐꯣꯔ ꯁꯤꯅꯦꯕ ꯁꯤꯐꯥꯎ ꯌꯥꯝ ꯁꯥꯏꯕ ꯉꯝꯗꯦꯕ
ꯎꯝ
ꯑꯗꯨꯀꯥꯟꯗ ꯑꯗꯨꯗꯨ
ꯑꯁ ꯅꯨꯡꯁ ꯁꯔꯦꯗꯤ ꯃꯄꯥꯟꯊꯣꯛꯄ ꯉꯝꯗꯦꯍꯦ
ꯍꯣꯏ ꯑꯁ ꯑꯩꯁꯨ ꯈꯪꯉꯤꯅꯦ ꯑꯩꯁꯨ ꯍꯟꯗꯛꯀꯥꯟ ꯎꯝ ꯊꯥ ꯑꯅꯤ ꯑꯍꯨꯝ ꯃꯃꯥꯡꯗ ꯂꯥꯛꯔꯝꯃꯅꯤ
ꯑꯥ
ꯑꯩꯒꯤ ꯗꯗꯥ ꯑꯃꯥꯒꯤ ꯑꯣꯔꯗꯤꯅꯦꯁꯟꯒꯤꯀꯣ ꯐꯥꯗꯔꯒꯤ
ꯑꯣ
ꯆꯠꯄ ꯁꯤꯒꯦ ꯇꯧꯋꯦꯗ ꯁꯤꯗꯗꯤ ꯅꯣꯡ ꯆꯨꯗꯦ ꯍꯧꯖꯤꯛ ꯇꯤ ꯉꯁꯥꯏꯗꯣ ꯆꯨꯔꯝꯃꯦ ꯍꯧꯖꯤꯛꯁꯦ ꯅꯨꯡꯁꯥ ꯈꯔ ꯊꯣꯛꯑꯒ ꯑꯃꯨꯛ ꯀ ꯃꯝꯁꯤꯂꯥꯛ ꯑꯦ
ꯎ ꯈꯪꯗ꯭ꯔꯦ ꯅꯣꯏꯗꯤ ꯂꯧ ꯁꯨꯕ꯭ꯔꯣ
ꯍꯥꯥ
ꯅꯣꯏꯗ ꯂꯧ ꯁꯨꯕ꯭ꯔꯣ
ꯎ ꯁꯤꯗꯗꯤ ꯇꯧꯗꯦꯗ
ꯇꯧꯗꯦ
ꯎꯝ ꯆꯤꯡꯗꯗꯤ ꯏꯃꯥꯒꯤ ꯈꯨꯟꯗꯗꯤ ꯂꯩꯌꯦ
ꯎꯝ
ꯑꯩꯁꯨꯀꯣ ꯉꯥꯒꯨꯝꯕ ꯐꯥꯔꯒ ꯏꯁꯤꯡ ꯇꯨꯔꯦꯜꯗ ꯆꯠꯅꯤꯡꯉꯦ
ꯑꯦꯍꯁ ꯉꯁꯤ ꯀꯥꯟꯁꯦ ꯅꯣꯡ ꯀꯟꯅ ꯆꯨꯗꯕꯒꯤꯀꯣ ꯏꯁꯤꯡꯁꯨ ꯆꯥꯎꯔ ꯇꯦ ꯑꯗꯨ ꯉꯥꯁꯨ ꯌꯥꯝ ꯂꯩꯇꯦ
ꯑꯣ ꯀꯔꯝ ꯀꯥꯟꯗ ꯆꯠꯄ ꯅꯨꯡꯉꯥꯏꯒꯗ꯭ꯔꯥ
ꯈꯪꯗꯦꯅꯦ ꯎꯝ ꯉꯁꯤꯒꯤ ꯅꯣꯡ ꯀꯟꯅ ꯆꯨꯗꯕꯒꯤꯀꯣ ꯏꯁꯤꯡꯗꯣ ꯆꯥꯎꯔꯛꯇꯕ ꯏꯁꯤꯡ ꯏꯁꯤꯡ ꯆꯥꯎꯔꯗꯤ ꯉꯥꯗꯣ ꯂꯥꯛꯀꯗꯕ ꯂꯩꯒꯗꯕ
ꯎꯝ ꯎꯝ
ꯑꯗꯣ ꯏꯁꯤꯡ ꯏꯁꯤꯡꯗꯣ ꯋꯥꯠꯄꯅꯤ ꯑꯁ ꯈꯪꯗꯦꯗꯥ ꯅꯣꯡ ꯑꯦ ꯏꯁꯤꯡꯗꯣ ꯆꯥꯎꯔꯗꯤ ꯑꯩꯈꯣꯏꯁꯨ ꯑꯗꯨꯝ ꯆꯠꯄꯅꯦ ꯇꯨꯔꯦꯟꯗꯀꯣ ꯉꯥ ꯐꯥꯅꯤꯡꯉꯥꯏ ꯍꯟꯇꯛ ꯆꯠꯄ ꯌꯥꯗ꯭ꯔꯦ ꯑꯗꯨꯝ ꯂꯩ
ꯉꯥꯏꯈꫭꯀꫭ ꯑꯗꯨꯝ ꯃꯥꯏ ꯄꯥꯏꯄꯤꯌꫭ
ꯎꯝ ꯎꯝ
ꯍꯩꯍꯥ ꯑꯩ ꯀꯩꯅꯣꯝꯃ ꯏꯁꯤꯡꯈꯛ ꯊꯛꯈꯤꯒꯦ
ꯑꯣ
ꯎꯝ
ꯇꯥꯕꯔꯥ
ꯍꯣꯏ ꯎꯝ
ꯑ ꯑꯩꯁꯨ
ꯑꯧ
ꯑꯩꯁꯨ ꯀꯩꯅꯣꯝꯃ ꯆꯠꯅꯤꯡꯕꯅꯦꯕ ꯑꯁꯦꯡꯕꯗꯤ
ꯀ꯭ꯔꯤ
ꯎꯝ ꯅꯨꯡꯁꯥ ꯅꯠꯇꯦ ꯉꯥ ꯍ ꯑꯁ ꯅꯨꯡꯁꯥ ꯅꯠꯇꯕ ꯉꯥꯗꫭꯀꯣ ꯉꯥ ꯐꯥꯕ ꯍꯥꯏꯕ
ꯑꯥ ꯑ ꯍꯣꯏ ꯆꯠ ꯑꯩꯈꯣꯏꯗꯤ ꯑꯗꯨꯝ ꯆꯠꯂꯦ ꯎꯝ ꯍꯥꯏꯕꯗꯤ ꯏꯁꯤꯡ ꯂꯩꯇꯕ ꯃꯇꯝꯇꯗꯀꯣ ꯑꯗꯨꯗꯤ ꯏꯁꯤꯡ ꯏꯁꯤꯡ ꯌꯥꯝꯗ꯭ꯔꯁꯨ ꯍꯧꯖꯤꯛꯇꯤ ꯈꯤꯇꯪꯗꯤ ꯂꯩꯈ꯭ꯔꯦꯅ
ꯎꯝ
ꯏꯁꯤꯡ ꯈꯤꯇꯪ ꯈꯤꯇꯪ ꯆꯠꯄ ꯃꯇꯝꯗ ꯑꯗꯨꯝ ꯆꯠꯄꯅꯦ ꯑꯩꯈꯣꯏꯁꯨ
ꯑꯥ
ꯌꯦ ꯌꯥꯝ ꯌꯥꯝ ꯅꯨꯡꯉꯥꯏ ꯑꯗꯨꯒꯨꯝꯕ ꯆꯠꯄꯗꯣ ꯍꯨꯁꯤ ꯀꯥꯟꯗꯤ ꯎꯄꯥꯏ ꯂꯩꯇꯦꯗ ꯎꯁꯤꯀꯥꯟꯗꯤ ꯎꯄꯥꯏ ꯂꯩꯇꯦ